ꯇꯗ꯭ꯔꯣ
ꯑꯃ
ꯄꯩꯁꯥ ꯌꯦꯡꯂꯑꯒ ꯀꯩꯅꯣꯅ ꯐꯣꯟ ꯇꯧꯁꯤꯜꯂꯛꯏꯁꯦ
ꯇꯧꯔ
ꯍꯥꯥ
ꯠꯇꯅꯦ ꯅꯪ ꯀꯔꯤꯅꯣꯍꯦ ꯄꯩꯁꯥ ꯇꯅꯤ ꯉꯥꯎꯔꯕꯣ ꯉꯔꯥꯡ ꯅ ꯍꯟꯗ ꯁꯪꯉꯛꯏ ꯑꯗꯨꯒ ꯑ
ꯖꯦꯅꯦꯔꯦꯠ ꯇꯧꯗꯕ
ꯇꯧꯗꯩꯕ ꯅꯪ ꯀꯣ ꯁꯥꯏꯅꯠꯇ꯭ꯔꯣꯉꯛꯏꯗꯣ
ꯑꯩꯅ ꯇꯧꯗ꯭ꯔꯤꯁꯦ ꯑꯩꯉꯣꯟꯗꯅ ꯇꯧꯔꯤꯦ ꯑꯗꯨꯒ
ꯐꯪꯉ ꯅꯪꯗ ꯁꯧꯅꯤꯡꯉꯦꯅ ꯈꯪ ꯈꯪꯁꯦ
ꯀꯩꯣꯕ ꯄꯩꯁꯥ ꯇꯥ ꯍꯥꯏꯌꯦꯅ ꯍꯛꯇ ꯍꯥꯏꯔꯝꯃꯤꯗꯨ ꯐꯪꯉꯣ ꯅ ꯍꯪꯛꯇꯛ ꯑꯩꯁꯦ
ꯎꯝ ꯅꯪ ꯆꯪꯉꯛꯑꯝ ꯅꯠꯇ꯭ꯔꯣ ꯀꯌꯥ ꯆꯪꯉꯛꯏꯕ ꯆ ꯉꯔꯣ
ꯆ ꯀꯅꯤ ꯁꯗ ꯍꯩꯗ ꯋꯥꯔꯛꯗ꯭ꯔꯥ
ꯍꯥꯏꯩꯗꯣꯔꯛꯈꯤꯗ꯭ꯔꯕ ꯅꯪꯗꯤ ꯌꯥꯝꯅ ꯖꯨꯠ ꯆꯥꯕ ꯑꯣꯏꯅꯤ ꯆ ꯏꯟꯅ
ꯆꯥ ꯑꯣꯏꯕꯩꯩꯅ ꯍꯩꯗꯣꯔꯛꯏꯁꯦ
ꯎꯝ ꯑꯣ ꯆꯧꯒ ꯑꯣꯏꯅ ꯍꯥꯏꯩꯗꯣꯔꯛꯑꯣꯏꯦꯕ
ꯑꯁ ꯌꯥꯝ ꯇꯨꯝꯅꯤꯡ ꯇꯨꯝꯅꯤꯡꯉꯤꯅ ꯊꯧꯅꯤꯡꯉ ꯊꯧꯔꯛꯏꯁꯦ
ꯀꯩꯅꯣ ꯅꯣꯏ ꯀꯩꯗꯨꯒ ꯆꯠꯇ꯭ꯔꯅꯦ
ꯆꯂꯦꯦ ꯐꯛꯇ ꯉꯔꯥꯡꯁꯨ ꯆꯥꯎꯥꯕꯒꯤ ꯆꯥꯝꯃ ꯍꯥꯂꯦ ꯉꯁꯤꯁꯨꯦ ꯆꯥꯝꯃꯩ ꯍꯥꯜꯂꯦ ꯑꯩꯉꯣꯟꯗꯤ
ꯅꯪꯁꯨ ꯍꯜꯣꯖꯔꯣꯖꯔꯗ
ꯍꯧꯖꯤꯛ ꯀꯅꯥ ꯀꯅꯥ ꯂꯩꯕꯣꯅꯄꯥ ꯂꯩꯕ꯭ꯔꯣ
ꯑ ꯇ
ꯎ ꯍꯌꯦꯡ ꯍꯥꯏꯔ ꯂꯥꯛꯑꯒꯦ ꯅ ꯌ ꯀꯩꯅꯤꯌꯔ ꯑꯁ
ꯑ ꯍꯥꯏꯗ ꯑꯦꯛꯖꯥꯜ ꯗꯦ ꯁꯤꯛꯁ ꯁꯚꯦꯟ ꯀꯩꯅꯣ ꯁꯤꯛꯁꯇ ꯅꯠꯇ꯭ꯔꯣ ꯑꯦꯛꯖꯥꯝ ꯊꯣꯛꯏꯗꯨ
ꯊꯣꯛꯄꯗꯨ ꯂꯣꯏꯔꯒ ꯍꯥꯏꯕꯅꯤꯅꯁꯤꯅ
ꯍꯣꯏ ꯑꯗꯨꯗꯤ ꯁꯥꯕꯤ ꯑ ꯁ ꯇꯨꯏꯁ ꯗꯦꯧꯔ ꯃ ꯁꯃꯤꯗꯅ ꯎꯝ
ꯎꯝ
ꯎ
ꯁꯤ ꯏꯔꯥꯏꯅꯤꯅꯦꯕ
ꯅꯪ ꯃꯤꯁ ꯇꯧꯔꯦ
ꯎꯝꯁꯔꯦ
ꯃꯣꯏꯁꯦ ꯍꯦꯟꯇꯦ ꯍꯦꯟꯕꯅꯦ ꯈꯤꯇꯪꯗꯤ ꯌꯦꯡꯕ ꯌꯥꯕ ꯆꯥꯗꯕꯁ
ꯑꯩꯁꯤ ꯌꯥꯝꯁꯨꯀꯣꯠ ꯆꯥꯗꯦ ꯅꯨꯃꯤꯠ ꯍꯨꯝꯅꯤ ꯈꯛꯇꯦꯡ ꯆꯥꯗꯕꯗ ꯑꯩꯅ ꯑ ꯇꯥꯍꯜꯂꯤꯁꯦ ꯄꯛꯇꯦꯕ ꯑꯦꯝ ꯌꯨꯒꯁꯤ ꯏꯔꯥꯏꯇꯗꯅꯤ ꯇꯧꯗꯔꯤꯁꯤ
ꯑꯗꯨꯗꯣ ꯃꯣꯏꯁꯨ ꯈꯤꯇꯪꯗꯤ ꯈꯟꯕ ꯌꯥꯏꯕ ꯍꯥꯏꯗꯤ ꯑꯉꯥꯡ ꯃꯆꯥꯁꯨ ꯅꯇꯦ ꯎꯝ ꯎꯝ ꯎꯝ ꯎꯝ ꯅꯪꯁꯨ ꯑꯗꯨꯝ ꯆꯪꯉ ꯌꯦꯡꯉꯤꯔꯕ ꯀꯔꯤ ꯀꯔꯤꯌꯥ
ꯎꯝ ꯍꯂꯛꯄꯗ ꯆꯪ ꯌꯦꯡꯕꯗꯤ ꯀꯩꯅꯣ ꯃꯤ ꯉ ꯃ ꯑꯦꯀꯥꯎꯟꯖ ꯁꯥꯌꯥ ꯎꯗꯔꯦ ꯇꯠꯂ
ꯑꯩꯒꯤ ꯌꯥꯎꯔꯝꯒꯅꯤ ꯀꯥꯞꯄꯤꯔꯛꯑꯣ
ꯆꯄ ꯀꯔꯤ
ꯑꯁ ꯅꯪꯒꯤ ꯀꯩꯗꯨꯁꯨ ꯄꯤꯈꯤꯅꯕ ꯀ ꯈꯛꯇꯕꯅꯤꯅꯍꯦ ꯀꯩꯗꯧꯗꯣꯏꯔꯤꯅꯣ ꯉꯁꯤ ꯇꯥꯡ ꯀꯌꯥꯅꯣ ꯅꯪ ꯇꯂꯣꯛ ꯐꯪꯗ꯭ꯔꯗꯤ ꯂꯩꯇꯦ ꯇꯧꯑꯃꯦ ꯈꯣꯡꯂꯛꯄ ꯀꯥꯟꯗ ꯍꯥꯏꯔꯛꯀꯦꯩꯅ ꯑꯩꯅ ꯍꯥꯏꯕꯨꯗꯤ ꯍꯥꯏꯔꯝꯃꯤꯃꯦ ꯅꯥꯄꯤ ꯍꯥꯏꯗ ꯊꯪꯉꯒ ꯍꯥꯏꯩꯔꯛꯀꯦ ꯍꯦ ꯅꯠꯇꯕ ꯍꯩꯇꯦ ꯅꯪ ꯀꯃꯥꯏꯅ ꯇꯧꯔꯝꯕꯅꯦ
ꯈꯈꯤꯗꯕꯤ ꯌꯥꯔ ꯑꯣꯏ
ꯑꯗꯨꯅꯦꯍ ꯑꯩꯁꯨ ꯇꯜꯂꯦ ꯃꯤꯉꯣꯟꯗꯩꯅ ꯑꯗꯨ ꯄꯩꯁꯥ ꯑꯣꯏꯔ ꯑꯗꯨꯁꯨ ꯎ ꯂꯩꯕ ꯃꯤ ꯑꯣꯏꯕ ꯂꯩꯇꯕ ꯃꯤꯅꯤꯅ ꯏ ꯅ ꯇ ꯌꯥꯅꯥꯎ
ꯅ ꯂꯥꯎꯂ ꯍꯥꯏꯁꯤꯅ
ꯌꯗꯅ ꯀꯗ ꯑꯣꯂ ꯑꯣꯂ ꯐꯣꯔ ꯋꯥꯔꯤ ꯁꯥꯟꯅꯕ ꯑ ꯃꯈꯜꯗ ꯁꯥꯟꯅꯕ ꯇꯥ
ꯃꯆꯦ ꯃꯆꯦꯠꯇ ꯏꯔꯔ ꯆꯠꯄꯗꯣ ꯂꯣꯏꯅ ꯌꯥꯎꯔꯛꯏ ꯂꯣꯏꯅꯦ ꯑꯣꯏꯔ ꯄꯨꯔ ꯀꯣꯏꯁꯟ ꯁꯦꯝꯕꯒꯨꯝ ꯑꯣꯏꯈ꯭ꯔꯦ ꯑꯩꯅ
ꯁꯦꯡꯕ ꯂꯣꯏꯅ ꯌꯎꯔꯛꯄꯩ ꯋꯥꯅꯤꯗ ꯏꯕꯗꯤ ꯏꯕꯗꯤ ꯏꯕ ꯅꯪꯗꯦ ꯋꯥꯏ
ꯃꯈꯣꯏꯅꯗꯤ ꯄꯨꯨ ꯄꯨꯒꯗꯕ ꯅꯠꯇꯦ ꯊꯥꯒꯗꯕꯅꯦꯕ ꯀꯦ ꯊꯥꯗ ꯌꯥꯕ ꯌꯥꯗꯁꯦ
ꯃꯔꯤ ꯅꯤꯄꯥꯜ ꯑꯃꯒ ꯇꯔꯥꯅꯤꯄꯥꯜ ꯄꯦꯄꯔ ꯂꯃꯥꯏ ꯀꯨꯟꯅꯤꯊꯣꯏꯃꯨꯛꯅ ꯏꯔꯝꯃꯤꯁꯤꯗꯔꯦ
ꯎꯝ ꯄꯥꯎꯗꯔ ꯄꯣ ꯊ ꯊ ꯑꯩꯒꯤꯗꯤꯅꯗꯤ ꯑꯩꯗꯤ ꯃꯔꯛꯇꯊꯣꯛꯈ꯭ꯔꯕꯅꯦꯕ ꯎꯝ ꯊꯨꯃꯤ ꯍꯗꯔꯃꯦ
ꯎ
ꯏ
ꯇꯨꯡꯁꯤꯠ ꯐꯥꯕꯣꯏ ꯐꯥꯗꯣꯏ ꯇꯧꯕ ꯑꯗꯨꯒꯤ
ꯐꯔꯒꯦ ꯑꯩꯅ ꯀꯧꯕ ꯀꯇꯥꯗ ꯇꯨꯝꯃꯤ ꯅꯠꯇ꯭ꯔꯣ ꯑꯗꯨꯒ
ꯎ ꯑꯍꯤꯡꯗ ꯊꯣꯛꯏꯗꯨꯗꯤ ꯍꯦꯛꯀꯞ
ꯍꯂꯥꯎꯅ
ꯃꯅꯨꯡꯒꯤ ꯑꯦꯄꯣꯏꯟꯃꯦꯟ ꯄꯗꯔꯁꯤꯡꯕꯗꯣ ꯑꯗꯨꯅ ꯂꯅꯤꯁꯤꯗꯤ ꯑꯗꯨꯗꯒꯤ ꯁ ꯃꯃꯥꯏꯗꯅꯕ ꯈꯪꯉꯦꯅꯅ ꯎ
ꯂꯐꯨꯁꯅꯤ ꯆꯍꯨꯝ ꯇꯧꯕꯤꯔꯛꯀꯗ꯭ꯔꯥ ꯍꯥꯏꯔꯒ ꯆꯥꯎꯥꯃ ꯀ ꯇꯧꯔꯤꯦꯕ
ꯍ ꯍꯝ ꯏꯔꯣꯏ ꯄꯥꯉꯟꯒꯤ ꯃꯃꯤꯡꯁꯤꯅ ꯍꯦꯟꯅ ꯁꯣꯏ ꯆꯥꯔꯦ ꯎꯝ
ꯍꯥꯏꯔꯤ
ꯏꯄꯥꯒꯤꯅꯦ ꯕꯣꯏꯃꯦꯦꯟ ꯑꯣꯗꯔꯗꯣ ꯑꯗꯨꯒꯤ ꯃꯃꯤꯡ ꯏꯄꯨꯒꯤ ꯃꯃꯤꯡꯗꯨ ꯁꯏꯔꯝꯃꯤꯕ ꯊꯕꯛꯌꯨ ꯀꯔꯤ ꯀꯩ ꯈꯟꯗꯣ ꯎ ꯎ ꯭ꯔ ꯎꯝ ꯎꯝ ꯎꯝ ꯎꯝ ꯂꯥ ꯌꯦ ꯃꯤꯃ ꯊꯗ ꯌꯥꯔ ꯑꯕꯗꯨꯜ ꯀꯖꯗꯅ ꯃꯅꯪ ꯀꯔꯤꯅ ꯑ ꯑꯥ ꯎꯝ ꯍꯧꯖꯤꯛꯀꯤ ꯑꯩꯒꯤ ꯑꯗꯨꯝ ꯂꯩꯔꯁꯤꯃ ꯔ ꯑꯥ
ꯎꯝ
ꯃ
ꯎ ꯀꯔꯤꯅꯥ
ꯑ
ꯄꯨꯨꯜ ꯀꯔꯤꯩꯗ
ꯀꯩꯅꯣꯁꯦ
ꯀꯩꯗ ꯎꯅ ꯇꯔꯗ
ꯇꯅ ꯑꯣꯏꯔꯤ ꯀꯅꯔ